ꯍꯜꯂꯣ ꯅꯨꯡꯉꯥꯏꯕꯤꯔꯤꯕꯣ
ꯅꯨꯡꯉꯥꯏꯕꯤꯔꯦ ꯈꯣꯏ ꯉꯥꯡ ꯀꯣꯏꯕ ꯆꯠꯂꯤ ꯏꯕꯦꯝꯃꯥ
ꯆꯠꯇꯦꯗ ꯑꯩꯈꯣꯏꯗꯤ ꯀꯩꯇ ꯑꯩꯗꯤ ꯏꯁꯥꯁꯨ ꯁꯦꯡꯗ꯭ꯔꯕꯅꯤꯅ ꯆꯠꯄꯗꯣ ꯇꯜꯂꯕ ꯑꯗꯒꯤ ꯌꯦꯡꯕ ꯊꯣꯛꯄꯗꯨꯁꯨ ꯈꯪꯗꯦ ꯑꯩꯗ‌ꯣ ꯏꯁꯥ ꯁ‌ꯦꯡꯗꯝꯅꯤ ꯑꯩꯉꯣꯟꯗ ꯄꯨꯡꯅꯨꯡ ꯅꯨꯡꯉꯥꯏꯇꯕꯗꯣ ꯈꯪꯕ꯭ꯔꯥ
ꯎꯝ ꯀꯌꯥꯅꯤꯅꯣ
ꯊ꯭ꯔꯤꯅꯦꯕ
ꯑꯣ ꯑꯩꯈꯣꯏꯗꯤ ꯉꯔꯥꯡ ꯆꯠꯂꯦ ꯀꯣꯏꯕ
ꯀꯩꯕ
ꯑꯥꯈꯣꯏꯗꯤ ꯉꯥꯡ ꯀꯣꯏꯕ ꯆꯠꯂꯦ
ꯑꯧ ꯑꯧ ꯎꯏꯌꯦ ꯑꯩꯖꯨ ꯁ꯭ꯇꯦꯇꯁꯇ
ꯑꯉꯥꯡꯉꯩ ꯁꯥꯟꯅ ꯑꯩꯈꯣꯏ ꯀꯩꯁꯨ ꯅꯨꯡꯉꯥꯏꯇ‌ꯦꯗ ꯁꯥꯅ ꯍꯥꯏꯗꯤ ꯁꯨꯝ ꯃꯣꯏ ꯕꯤꯠꯇ ꯆꯠꯄꯤꯕꯗꯨ
ꯃꯥꯅꯦ ꯑꯗꯨꯕꯨꯗꯤ ꯏꯁꯤꯡꯒ ꯀꯃꯥꯏ ꯀꯨꯝꯅꯤꯡꯉꯨꯅꯤ ꯏꯆꯥꯎ ꯆꯥꯎꯈꯩ
ꯣꯏ ꯀꯨꯝꯕꯗꯨ ꯁꯤꯗꯒꯤ ꯄꯨꯔꯒ ꯏꯃꯥꯟꯅꯕꯤ ꯈꯔ ꯑꯩꯈꯣꯏ ꯑꯩꯈꯣꯏ ꯕꯥꯏꯞꯁ ꯃꯥꯟꯅꯕ ꯈꯔ ꯆꯠꯂꯗꯤ ꯐꯕ ꯑꯗꯨꯃꯥꯏꯅ ꯆꯠꯄ ꯐ ꯅꯠꯇꯦꯕ ꯆꯠꯂꯤ ꯊꯪꯕ꯭ꯔꯥ ꯍꯥꯏꯕꯗꯤ ꯊꯝꯕꯥꯜꯁ ꯑꯗꯨꯝ ꯆꯠꯄꯒꯤ ꯑꯩꯈꯣꯏ ꯑꯉꯥꯡ ꯑꯣꯏꯗꯁꯨ ꯑꯃ ꯆꯠꯅꯤꯡꯟ ꯈꯪꯕ ꯅꯠꯇꯦ ꯈꯨꯗ ꯀ ꯑꯗꯨ ꯆꯠꯂꯤꯅꯦ
ꯎꯝ
ꯗꯗꯕꯨꯣꯏꯗꯤ ꯆꯥꯎꯗ ꯌꯥꯝ ꯆꯥꯎꯋꯦ ꯖꯒꯥ ꯑꯗꯣ ꯑꯗꯨꯒ ꯋꯥꯏꯕ ꯌꯥꯏꯑꯕꯀꯣ ꯑꯗꯨꯇꯔꯁꯨ ꯑꯗꯨꯒꯤꯗꯣ ꯑꯃꯨꯛ ꯇꯜꯂꯕ ꯑꯗꯨꯒꯤ ꯍꯦꯛ ꯇꯣꯛꯑꯦꯕ ꯆꯥꯛ ꯊꯣꯡꯉꯕ‌ꯣ
ꯆꯥꯛ ꯑꯕꯨꯡꯉ‌ꯣꯅ ꯆꯥꯛ ꯊꯣꯡꯉꯦ ꯑꯩꯈꯣꯏ ꯃꯥꯗꯣ ꯃꯁꯥ ꯉꯝꯗꯕꯩ ꯉꯔꯥꯡꯁꯨ ꯗꯣꯛꯇꯔ ꯅꯍꯥꯟ ꯀꯨꯏꯔꯕꯅꯦꯕ ꯑꯩꯈꯣꯏ ꯃꯥꯅ ꯇꯧꯈꯠꯂꯛꯏꯁꯦ
ꯑꯥ
ꯍꯥꯏꯗꯤ ꯅꯨꯃꯤꯠ ꯇꯔꯥꯉꯥꯃꯨꯛ ꯑꯗꯨꯃꯥꯏ ꯁꯨꯔꯝꯃꯅꯤꯕ ꯑꯗꯨꯗ ꯃꯥꯗꯣ ꯍꯛꯆꯥꯡ-ꯍꯛꯆꯥꯡꯗꯣ
ꯎꯝ
ꯈꯪꯉꯕ
ꯈꯪꯉꯦ-ꯈꯪꯉꯦ
ꯑꯗꯨꯗꯣ ꯎꯝ ꯊꯨꯞꯄꯦ ꯍꯥꯏꯕ꯭ꯔꯥ ꯀꯩꯅꯣ ꯈꯔ ꯀꯩꯅꯣ ꯈꯔ ꯈꯪꯅ‌ꯦ ꯕꯔꯅꯤꯡ ꯁꯦꯟꯁꯦꯟꯖꯔꯟꯒꯨꯝꯕ ꯈꯔ ꯂꯩꯕ ꯑꯗꯒꯤ ꯈꯪꯗꯦ ꯌꯥꯝ ꯀꯩꯅꯣꯝ ꯇꯧꯋꯦ ꯍꯥꯏꯕꯅꯦꯕ ꯑꯗꯨꯒꯤ ꯌꯦꯡꯊꯣꯛꯄꯅꯦꯕ ꯍꯥꯏꯗꯤ ꯍꯥꯏꯗꯤ ꯂꯩꯗꯅ
ꯍ ꯎꯝ ꯈꯪꯉꯦ
ꯑ ꯑꯗꯨꯒꯤ ꯑ ꯈꯤꯇꯪꯗꯤ ꯐꯔꯦ ꯍꯥꯏ ꯑꯗꯣ ꯑꯗꯨꯝ ꯑꯗꯣ ꯍꯥꯏꯗꯤ ꯎꯝ ꯃꯁꯥꯗꯣ ꯑꯗꯨꯝ ꯁꯣꯛꯊꯩ ꯍꯥꯏꯌꯦꯕ ꯀꯩ ꯀꯩ ꯒꯨꯂꯤ ꯆꯥꯕ ꯈꯣꯠꯄ ꯃꯌꯥꯝ ꯇꯧꯕꯅꯤꯅꯅꯦ
ꯎꯝ ꯁꯥꯇꯤ
ꯑꯕꯨꯡꯉꯅ ꯊꯣꯡꯉꯤ ꯆꯥꯛ ꯆ ꯑꯕꯨꯡꯉꯅ ꯆꯥꯗ꯭ꯔꯤ ꯍꯧꯖꯤꯛꯇꯣ ꯍꯜꯂꯛꯇꯉꯥꯟꯗꯤ ꯉꯁꯤꯗꯤ ꯈꯔꯕꯨ ꯉꯜꯂꯤꯦ ꯉꯔꯥꯡꯗꯤ ꯄꯨꯡ ꯕꯥꯔꯣ ꯁ꯭ꯋꯥꯏꯗꯅꯦ ꯍꯜꯂꯛꯏꯁꯦ ꯑꯃ ꯕꯥꯔꯣ ꯑꯃ ꯆꯠꯇꯦꯗ
ꯑꯗꯨꯕꯨꯗꯤ ꯑꯩꯈꯣꯏ ꯑꯅꯥꯕ ꯍꯩꯅ ꯇꯧꯔꯝꯅꯀꯣ
ꯃꯥꯅꯦ
ꯑꯗ ꯑꯩꯅ ꯍꯥꯏꯕꯗꯨ ꯃꯥꯂꯦ ꯆꯥꯛ ꯏꯁꯤꯡꯒ ꯆꯥꯗ꯭ꯔꯕ꯭ꯔꯥ ꯍꯥꯏꯕ
ꯆꯥꯏꯗ ꯑꯗꯨꯕꯨꯗꯤ ꯕꯣꯔꯥ ꯑꯃ ꯆꯥꯏ
ꯃꯌꯥꯝꯅꯕꯤꯗ
ꯀꯩ ꯋꯥ
ꯅ ꯃ ꯍꯨꯅ ꯄ ꯁꯥꯞ ꯍꯥꯏꯩꯗꯦꯅ
ꯑꯥ
ꯕꯣꯔꯥ ꯕꯣꯔꯥ ꯆꯥꯔꯝꯅꯤꯦ ꯍꯥꯏꯕ ꯈꯪꯉꯦ ꯍꯥꯏꯕ
ꯎꯝ
ꯍꯗꯗ ꯍꯗ ꯀꯩꯅꯣ ꯇꯧꯗꯣꯔꯦ ꯍꯥꯏꯕ ꯍꯧꯖꯤ ꯍꯧꯖꯤ ꯍꯟꯗꯛ ꯊꯥ ꯂꯣꯏꯗꯣꯔꯦꯀꯣ
ꯀꯔꯤꯝꯇ ꯍꯦ ꯇꯍꯧꯗꯦ ꯀꯔꯤꯝꯇꯍꯧꯗꯕꯤꯗ ꯂꯣꯏꯁꯤꯟꯈꯤꯗꯣꯔꯦ
ꯑꯗꯨꯅ ꯍꯥꯏꯁꯦ
ꯈꯪꯗꯦꯗ ꯑꯗ ꯍꯌꯦꯡ ꯉꯠꯇ꯭ꯔ ꯉꯥꯏꯔ ꯑꯃꯨꯛ ꯀꯩꯅꯣ ꯂꯥꯛꯑꯅꯤ ꯕꯥꯏ ꯐꯥꯏ ꯂꯥꯛꯑꯒ ꯂꯛꯅꯤꯌꯦ
ꯇꯥꯛꯑꯅꯤ ꯑꯗꯨꯅꯦ ꯍꯥꯏꯁꯦ ꯍꯥꯏꯗꯤ ꯀꯩꯅꯣ ꯇꯧ ꯆꯠꯇꯣꯏꯔꯥ
ꯑꯥ ꯀꯥꯏꯗꯣꯅ ꯍꯥꯏꯁꯦ
ꯀꯃꯥꯏ ꯍꯥꯏꯅꯤ ꯎꯝ ꯑꯩꯈꯣꯏꯗꯣ ꯑꯉꯥꯡ ꯑꯃꯒ ꯄꯨꯟꯁꯦ ꯈꯣꯠꯁꯦꯅ ꯑꯗꯨꯃꯥꯏꯅ ꯍꯥꯏꯅꯕ
ꯀꯅꯥꯢ ꯑꯉꯥꯡꯅꯣ
ꯑꯩꯈꯣꯏ ꯑꯥꯒ ꯑꯩꯈꯣꯏ ꯃꯌꯥꯏꯍꯣꯏꯒꯤ ꯀꯩꯅꯣꯃ ꯀꯩꯕ ꯀꯃꯥꯏ ꯑꯩꯈꯣꯏ ꯃꯌꯥꯏꯒꯤ ꯃꯆꯦꯒꯤ ꯃꯆꯥ
ꯑꯣ ꯑꯁꯤ ꯉꯥꯡꯁꯤꯒꯔꯣ ꯄꯨꯟꯗꯣꯏꯁꯦ
ꯀꯩꯕꯥ
ꯑꯁꯤ ꯉꯔꯥꯡꯅ ꯍꯥꯏꯕ ꯋꯥꯠꯂꯤꯕ꯭ꯔꯥ ꯍꯥꯏꯕ ꯃꯇꯝꯗꯣ
ꯑꯗꯨꯃꯥꯏꯅ ꯄꯨꯟꯖꯕ
ꯑꯣ ꯑꯗꯨꯗꯤ ꯀꯩꯅꯣ ꯇꯧꯔꯛꯑꯅ ꯀꯥꯏꯅ ꯄꯜꯂꯦꯁꯦ ꯀꯩꯁꯨ ꯈꯪꯍꯧꯗꯣ ꯍꯧꯖꯤꯛꯡꯉꯛ ꯐꯥꯒꯤ ꯐꯒꯤꯗꯤ ꯑꯩ ꯀꯩꯅꯣ ꯀꯩꯅꯣ ꯑꯥꯏ ꯌꯧꯁꯟꯈ꯭ꯔꯦ
ꯍꯣꯏ ꯑꯁꯤꯃꯒꯤ ꯀꯌꯥꯃ ꯑꯃ ꯇꯥꯍꯧꯗ
ꯍꯥꯏꯗꯤ ꯃꯇꯝꯁꯦ ꯀꯩꯁꯨ ꯈꯪꯍꯧꯗꯦ ꯍꯥꯏꯕ ꯅꯣꯢ ꯈꯦꯖꯤꯒ ꯑꯝ ꯆꯥꯗ꯭ꯔꯣ
ꯆꯥꯗꯦꯗ
ꯑꯩ ꯈꯦꯖꯤ ꯊꯤꯗꯤꯦ ꯈꯦꯖꯤꯗꯤ ꯆꯅꯤꯡꯉꯦ ꯍꯥꯏꯕ ꯑꯃ
ꯀꯩꯕꯥ
ꯈꯦꯖꯤ ꯆꯥꯅꯤꯡꯉꯦꯕꯣ ꯈꯦꯆꯤ ꯑꯗꯣ ꯊꯑꯣꯏꯅꯒ ꯍꯧꯔꯒ ꯆꯥꯕ ꯈꯣꯠꯄꯩ ꯇꯜꯂꯦꯕ ꯑꯃꯨꯛ ꯀꯨꯢꯗꯅ ꯃꯌꯥꯝ ꯌꯥꯝꯕꯗꯣ ꯑꯗꯨꯝ ꯋꯥꯏꯑꯦꯕ ꯑ ꯊꯑꯣꯏꯅ ꯂꯨꯄꯥ ꯌꯥꯡꯈꯩ ꯄꯥꯢꯔ ꯕꯣꯛꯁ ꯑꯃꯅꯤꯒꯨꯝꯕ ꯍꯥꯏꯗꯤ ꯃꯌꯨꯝꯗꯣ ꯑꯃꯅꯤꯒꯨꯝꯕ ꯂꯩꯕ ꯑꯣꯏꯅ ꯆꯥꯅꯤꯡꯉꯦꯕ
ꯍꯣꯏ
ꯍꯣꯏꯅ ꯑꯃꯨꯛ ꯊꯣꯡꯉꯒ ꯊꯥꯛꯑ ꯇꯧꯕꯗꯣ ꯑꯁ ꯈ꯭ꯋꯥꯡ ꯇꯦꯛꯒꯩ ꯇꯧꯋꯤ ꯢꯕꯦꯝꯃꯥ ꯈꯖꯤꯛ ꯈꯖꯤꯛ ꯊꯣꯡꯉꯗꯤ ꯐꯕꯥ ꯀꯥꯏꯗꯩ ꯑꯩꯈꯣꯏ ꯈꯨꯟꯊꯣꯡꯅꯗꯤ ꯌꯥꯝꯃꯦ
ꯍꯣꯏ ꯑꯗꯨꯕꯨꯗꯤ
ꯆꯍꯤ ꯆꯥ ꯑꯗꯨ ꯊꯣꯡꯕꯗꯅ ꯄꯨꯡ ꯃꯔꯤ ꯃꯉꯥ ꯆꯪꯉꯅꯤ ꯆꯥꯕꯗꯅ ꯄꯨꯡ ꯑꯃ ꯐꯥꯔꯣꯏ
ꯑꯥꯝ
ꯊꯣꯡꯕꯗꯣ ꯑꯃꯨꯛ ꯂꯣꯏꯔꯒ ꯄꯣꯊꯥꯔꯗꯤ ꯐꯕ ꯑꯗꯨꯁꯨ ꯑꯗꯨꯝ ꯐꯦꯡꯕꯒ ꯆꯥꯝ ꯑꯗꯩ ꯆꯥꯛꯈꯨꯝꯗꯣ ꯊꯥꯎꯔꯦꯛ ꯊꯧꯔꯥꯡ ꯃꯌꯥꯝ ꯄꯥꯊꯕ ꯃꯌꯥꯝꯗꯨ ꯁꯦꯝꯕꯗ ꯃꯌꯥꯝ ꯊꯕꯛ ꯑꯃꯅꯤ ꯑꯣꯏꯔꯤꯁꯦ ꯑꯗꯨꯢ ꯁꯥꯔꯨꯛꯄꯨꯗꯤ ꯂꯦꯝꯅ ꯆꯥꯗꯕꯅ ꯐꯔꯦ ꯆꯥꯗ꯭ꯔꯦ ꯑꯩ ꯂꯩꯔꯒ ꯑꯣꯢꯅ ꯆꯥꯅꯤꯡꯉꯦ
ꯍꯣꯏ ꯉꯔꯥꯡ ꯑꯩꯈꯣꯏ ꯏꯅꯝꯃꯒ ꯇꯧꯔꯒ ꯉꯔꯥꯡꯗꯣ ꯆꯠꯇ꯭ꯔꯦꯗꯅ ꯑꯩꯈꯣꯏꯗꯣ
ꯎꯝ
ꯈꯪꯕ꯭ꯔꯥ
ꯎꯝ
ꯉꯔꯥꯡꯗꯣ ꯆꯠꯇꯔꯝ ꯆꯠꯇ꯭ꯔꯕꯅꯤꯅ ꯑꯩꯈꯣꯏ ꯏꯅꯝꯃꯅ ꯑꯆꯥꯄꯣꯠ ꯃꯌꯥꯝ ꯂꯩꯔꯛꯑꯦ ꯑꯗꯨꯒ
ꯁꯤꯡꯗ ꯆꯥꯔꯁꯦ ꯃꯥꯕꯨꯗꯤ ꯆꯠꯄꯅꯦꯕ ꯑꯗꯣ ꯃꯥ ꯆꯠꯄꯗꯨꯁꯨ ꯍꯥꯏꯗꯤ ꯑꯩꯈꯣꯏꯗ ꯆꯠꯅꯤ ꯇꯧꯔꯝꯕ ꯑꯗꯨꯗ ꯑꯩꯗꯣ ꯃꯣꯏ ꯃꯧꯁꯨ ꯑꯉꯥꯡꯁꯨ ꯃꯌꯥꯝ ꯌꯥꯎꯕꯦꯅ ꯆꯐꯝ ꯂꯥꯛꯐꯝ ꯈꯪꯉꯔꯣꯏ ꯑꯩꯅ ꯂꯩꯍꯧꯔꯒꯦ ꯀꯥꯡꯗꯦꯟꯗ ꯑꯣꯏꯅ ꯐꯖꯅ ꯆꯠꯂꯁꯦ ꯈꯣꯠꯂꯁꯦꯅ
ꯑꯗꯣ ꯃꯤ ꯉꯥꯛ ꯀꯩꯅꯣ ꯇꯧꯅꯩꯀꯣ ꯃꯌꯥꯝ ꯆꯠꯅꯩꯉꯣ
ꯎꯝ
ꯍꯥꯏꯗꯤ ꯀꯣꯏꯕꯁꯦ ꯄꯨꯂꯞ ꯄꯨꯂꯞ ꯃ ꯆꯠꯄꯗꯣ ꯑꯗꯨꯒ ꯀꯩꯅꯣ ꯇꯧꯋꯦꯕ ꯎꯝ ꯑꯉꯥꯡ ꯃꯅꯨꯡ ꯑꯉꯥꯡꯒꯨꯝꯕꯁꯨ ꯌꯥꯝ ꯄꯨꯊꯣꯛꯄꯤꯕꯗꯣ
ꯑꯗꯨꯅꯦ ꯍꯥꯏꯁꯦ ꯑꯗꯨ ꯅꯍꯥꯟꯅꯣ ꯑꯟꯗ꯭ꯔꯣ ꯔꯣꯝ ꯀꯩꯕ
ꯑꯩꯈꯣꯏꯅ ꯑꯉꯥꯡ ꯑꯣꯏꯔꯤꯗ ꯆꯠꯅꯤꯡꯉꯥꯏ ꯃꯐꯝ ꯂꯩꯔꯛꯇꯦꯗꯅ
ꯎꯝ ꯍꯧꯖꯤꯛꯇꯤ ꯃꯌꯥꯝ ꯂꯩꯔꯦꯗ
ꯑꯟꯗ꯭ꯔꯣꯗ ꯀꯩꯗꯧꯋꯦ ꯍꯥꯏꯅꯣ
ꯍꯥꯏ ꯑꯟꯗꯣꯔꯂꯣꯝꯗ ꯆꯠꯄꯗ ꯀꯤꯍꯣꯝ ꯃꯌꯥꯝ ꯌꯣꯝꯕ ꯍꯥꯏꯗꯤ ꯆꯤꯡ ꯃꯇꯦꯛ ꯃꯇꯦꯛꯇ ꯀꯤꯍꯣꯝꯒ ꯃꯌꯥꯝ ꯌꯣꯟꯕꯗꯣ
ꯉꯔꯤꯌꯥꯟ
ꯎꯝ ꯍꯣꯏ ꯑꯗꯣ ꯍꯣ ꯍꯣꯏ ꯍꯣꯏ ꯑꯧ ꯑꯧ
ꯑꯗꯨ ꯂꯥꯞꯄꯅꯤꯅ ꯑꯩꯈꯣꯏꯗꯤ ꯑꯃꯨꯛ ꯆꯠꯄ ꯇꯜꯂꯦ ꯑꯗꯨꯗꯤ ꯏꯃꯨꯡ ꯃꯅꯨꯡ ꯆꯠꯂꯒ ꯆꯠꯂꯦ ꯆꯠꯇ꯭ꯔꯒꯅ ꯋꯥꯔꯤꯕꯨꯕ
ꯍꯣꯏ
ꯈꯪꯗꯦꯗ ꯒ꯭ꯌꯥꯟ ꯑꯝ ꯇꯥꯗꯦ ꯍꯧꯖꯤꯛ ꯑꯩꯈꯣꯏ ꯍꯦꯔꯣ ꯇꯧꯖꯤꯛꯀꯣ ꯍꯧꯖꯤꯛꯀꯤ ꯑꯗꯣ ꯑꯩ ꯀꯥꯡ ꯃꯅꯨꯡꯗ ꯎꯅꯕ ꯇꯜꯂꯦ
ꯎꯅꯔꯨꯅꯨꯗ
ꯀꯥꯡꯖꯦ ꯅꯨꯃꯤꯠ ꯀꯌꯥꯅꯤ ꯇꯧꯖꯠꯅꯣ
ꯈꯪꯗꯦ ꯑꯩꯁꯨ ꯎ
ꯅꯨꯃꯤꯠ ꯀꯌꯥ ꯇꯧꯕꯅꯣ ꯋꯥꯔꯤꯕꯣꯕ
ꯀꯩꯕ
ꯅꯨꯃꯤꯠ ꯀꯌꯥ ꯇꯧꯕꯅꯣ ꯈꯣꯠꯄꯅꯣꯗꯣ ꯈꯪꯗꯦ ꯍꯥꯏꯕ
ꯑꯧ ꯅꯨꯃꯤꯠ ꯇꯔꯦꯠ ꯈꯪꯗꯦ ꯅꯨꯃꯤꯠ ꯇꯔꯦꯠꯅꯤꯒ ꯇꯧꯅꯕ ꯍꯦꯟꯅꯕ꯭ꯔꯥ
ꯈꯪꯗꯦꯕ
ꯍꯦꯜꯂꯦ
ꯈꯪꯗꯦ ꯍꯥꯏꯕꯥ ꯐꯖꯅ
ꯎꯝ ꯑꯩꯁꯨ ꯈꯪꯗꯦꯗ ꯍꯥꯏꯗꯤ ꯑꯩꯈꯣꯏꯗꯣ ꯀꯩꯁꯨ ꯑꯗꯨꯝ ꯀꯥꯡꯗ ꯌꯥꯝꯅ ꯀꯩꯅꯣ ꯇꯧꯁꯟꯗꯕꯅꯤꯅ ꯑꯥ ꯈꯪꯗꯦꯕ
ꯍꯥꯏꯗꯤ ꯑꯩꯈꯣꯏ ꯑꯩꯈꯣꯏ ꯀꯩꯅꯣꯅꯤꯗꯅ ꯋꯥꯔꯤꯕꯣ ꯌꯨꯝ ꯑꯃꯃꯝꯒꯤ ꯍꯥꯏꯗꯤ ꯀꯩꯁꯨ ꯑꯩꯈꯣꯏ ꯑꯗꯨꯝ ꯀꯩꯅꯣ ꯆꯠꯂꯝꯅꯤꯅ ꯀꯩꯁꯨ ꯀꯩꯅꯣ ꯇꯧꯗꯦꯗꯅ ꯈꯪꯗꯦ ꯍꯥꯏꯕ ꯑꯗꯨꯏ ꯍꯥꯏꯔꯗꯤ
ꯀꯩꯕ
ꯑꯩꯈꯣꯏꯅ ꯀꯥꯡ ꯑꯣꯛꯄꯁꯨ ꯑꯣꯛꯇꯦ ꯅꯣꯏꯁꯤꯁꯨ ꯀꯩꯁꯨ ꯀꯥꯡ ꯑꯣꯛꯑꯝꯃꯣꯏ
ꯑꯣꯛꯇꯦꯗ
ꯑꯗꯣ ꯑꯩꯈꯣꯏꯅ ꯄꯤꯛꯔꯛꯄꯗꯣ ꯑꯣꯛꯂꯛꯇ꯭ꯔꯕꯅꯤꯅ ꯀꯥꯡꯗꯨꯒꯤ ꯀꯩꯅꯣꯗꯣ ꯀꯔꯤꯝ ꯈꯪꯗꯦꯕ ꯑꯩꯈꯣꯏꯁꯨ
ꯎꯝ
ꯑꯗꯨꯅ ꯀꯔꯤꯝ ꯈꯪꯗꯦ ꯍꯥꯏꯕ ꯈꯪꯗ꯭ꯔꯕꯅꯤꯅ ꯑꯗꯨꯗꯣ ꯍꯧꯕ ꯅꯨꯃꯤꯠ ꯀꯌꯥ ꯇꯧꯏꯤ ꯑꯩꯈꯣꯏ ꯈꯪꯉꯕ꯭ꯔꯣ ꯈꯦꯖꯤ ꯆꯥꯏ ꯂꯣꯏꯔꯦ ꯀꯥ ꯍꯧꯖꯤꯛꯇꯤ ꯀꯥꯡꯌꯧꯗ꯭ꯔꯤꯉꯩꯅ ꯈꯦꯆꯤ ꯆꯥꯔꯦ
ꯎꯝ
ꯌꯥꯝ ꯌꯣꯟꯅꯔꯗ꯭ꯔꯥ ꯊꯥꯏꯅꯗꯤ ꯀꯩꯁꯨ ꯌꯣꯟꯄꯣꯠꯇꯦꯕ
ꯃꯥꯥꯅꯦ
ꯊꯥꯏꯅꯗꯤ ꯀꯩꯁꯨ ꯌꯣꯟꯗꯕꯅꯦꯍꯦ ꯆꯍꯤ ꯑꯃ ꯇꯨ ꯊꯥꯎꯖꯟ ꯑꯥ ꯆꯍꯤ ꯑꯃ ꯑꯅꯤ ꯁꯤꯗꯅꯦ ꯌꯣꯜꯂꯛꯏꯁꯦ
ꯃꯥꯅꯦ ꯃꯥꯅꯦ ꯀꯨꯏꯗ꯭ꯔꯤ ꯍꯥꯏꯕ ꯌꯣꯜꯂꯤꯖꯦ
ꯃꯤ ꯑꯥ ꯇꯨ ꯊꯥꯎꯖꯟ ꯇ꯭ꯋꯦꯟꯇꯤ ꯐꯣꯔꯗ ꯑꯗꯨꯋꯥꯏꯗꯩ ꯑꯣꯏꯔꯝꯅꯝ ꯌꯧꯔꯛꯏꯁꯦ ꯈꯦꯖꯤ ꯌꯣꯟꯕꯒꯤ ꯇꯔꯦꯡꯗꯥꯡꯅ ꯆꯠꯅꯔꯛꯏꯁꯦ
ꯍꯥꯟꯅꯗꯤ ꯀꯩꯁꯨ ꯌꯣꯜꯔꯝꯄꯣꯟꯇꯦ ꯍꯥꯏꯕ
ꯃꯥꯅꯦ ꯌꯣꯜꯂꯝꯗꯦꯗ ꯊꯥꯏꯅꯗꯤ ꯀꯩꯁꯨ ꯍꯥꯏꯗꯤ ꯈꯪꯉꯦꯕ ꯑꯩꯈꯣꯏꯁꯨ ꯌꯣꯜꯂꯝꯗꯕꯗꯣ
ꯊꯥꯏꯅ ꯂꯥꯏꯕ꯭ꯔꯦꯔꯤ ꯃꯃꯥꯡꯗ ꯑꯃ ꯌꯣꯂꯝꯃꯦ ꯑꯗꯨ ꯌꯣꯟꯕꯗꯨꯁꯨ ꯇꯨ ꯊꯥꯎꯖꯟ ꯇ꯭ꯋꯦꯟꯇꯤ ꯐꯣꯔꯗꯅꯦꯕ ꯑꯩꯈꯣꯏ ꯂꯩꯔꯦ
ꯑꯗꯣ ꯑꯩꯈꯣꯏ ꯂꯥꯏꯕ꯭ꯔꯦꯔꯤ ꯑꯁꯣꯝ ꯅꯥꯀꯟ ꯍꯥꯟ ꯆꯠꯂꯝꯕꯗꯣ ꯑꯗꯨ ꯃꯐꯝꯗꯣ ꯑꯃ ꯑꯥ ꯑꯕꯣꯛ ꯑꯃ ꯁꯤꯡꯖꯨ ꯀꯩꯀꯩ ꯃꯌꯥꯝ ꯌꯣꯟꯕꯗꯣ ꯑꯗꯨ ꯌꯣꯟꯈꯤꯗ꯭ꯔꯕꯣ ꯈꯪꯗꯤꯌꯦ
ꯎꯝ ꯑꯗꯨ ꯌꯣꯟꯗ꯭ꯔ ꯃꯥꯂꯦꯗꯣ ꯑꯗꯨ ꯍꯥꯎꯗꯤ ꯍꯥꯎꯕꯅꯦ
ꯍꯥꯎꯕ ꯑꯩ ꯀꯩꯅꯣ ꯇꯧꯋꯦ ꯍꯥꯏꯕ꯫ ꯎ ꯎ ꯅꯍꯥꯟꯁꯨ ꯌꯦꯡꯕꯗ ꯐꯝꯗ꯭ꯔꯕ ꯃꯥꯜꯂꯦ ꯅꯨꯡꯉꯥꯏꯇꯦ ꯍꯥꯏꯕ꯫
ꯐꯝꯗꯦ꯫
ꯍꯥꯎꯕꯅꯤꯕꫭ ꯑꯗꯨꯗꫭ꯫
ꯈꯣꯏ ꯃꯥꯖꯦ ꯑꯃꯥ ꯀꯩꯅꯣ ꯇꯧꯕꯩꯅꯦ ꯍꯥꯏꯕ ꯑ ꯐꯨꯠꯕꯣꯜ ꯑꯩꯈꯣꯏ ꯐꯨꯠꯕꯣꯜ ꯌꯦꯡꯉꯦ ꯑꯩ ꯍꯥꯏꯗꯤ ꯍꯥꯟꯅꯁꯨ ꯈꯔ ꯋꯥꯔꯂꯩꯕꯒꯤ ꯑꯗꯨꯒ ꯑ ꯋꯥꯕ ꯍꯥꯏꯗꯤ ꯃꯃꯥꯡꯗꯁꯨ ꯑꯃꯨꯛ ꯐꯨꯠꯕꯣꯜ ꯌꯦꯡꯕꯩ ꯇꯨꯝꯕ ꯏꯁꯥꯗꯣ ꯄꯠꯂꯦ ꯈꯣꯠꯂꯦꯅ ꯍꯥꯏꯔ ꯑꯗꯨꯒ ꯑꯃꯨꯛ ꯌꯦꯡꯖꯟꯕ ꯋꯥꯅꯤ ꯇꯨꯝꯗꯕꯁꯦ ꯌꯥꯝ ꯋꯥꯕꯅꯦ ꯍꯥꯏꯕ
ꯋꯥꯕꯅꯦ ꯋꯥꯕ ꯑꯗꯨ ꯕꯣꯜꯗꯤ ꯀꯅꯥ ꯀꯅꯥ ꯌꯦꯡꯒꯦ ꯅꯣꯏ ꯄꯨꯂꯞ ꯀꯥꯞꯄ ꯌꯦꯡꯗꯣꯏꯔꯣ
ꯕꯣꯜ ꯑꯩꯈꯣꯏ ꯐꯣꯟꯗ ꯃꯇꯣꯟ ꯌꯦꯡꯉꯤꯕ
ꯄꯨꯡ ꯕꯥꯔꯣ ꯃꯈꯥꯏꯗꯒꯤ
ꯄꯨꯡ ꯕꯔꯣ ꯃꯈꯥꯏꯗꯒꯤ ꯄꯨꯡ ꯑꯍꯨꯝꯃꯨꯛ ꯂ ꯌꯦꯡꯉꯦꯕ ꯑꯗꯨꯁꯨ ꯕꯣꯜꯗꯣ ꯃꯇꯣꯟꯗ ꯃꯇꯣꯟꯗ ꯌꯦꯡꯏꯅꯦ ꯍꯥꯏꯕ꯫
ꯑꯕꯨꯡꯉꯣ ꯗꯤ ꯌꯦꯡꯗ꯭ꯔꫭ꯫
ꯀꯩꯕꯥ꯫
ꯑꯕꯨꯡꯉꯣꯗꯤ ꯌꯦꯡꯗ꯭ꯔꯣ꯫
ꯑꯕꯨꯡꯉꫭꯏ ꯑꯕꯨꯡꯉꫭꯁꯤ ꯑꯕꯨꯡꯉꯗꯤ ꯈꯪꯗꯦ꯫
ꯅꯨꯄꯥ ꯉꯩ ꯂꯣꯏ ꯌꯦꯡꯅꯕꯅꯦ ꯏꯕꯦꯝ ꯒꫭ꯫
ꯍꯣꯏ ꯑꯗꯣ ꯊꯥꯏꯅꯒꯤ ꯇꯥꯏꯞꯇ ꯑꯃ ꯇꯤꯚꯤꯗꯒ ꯌꯦꯡꯕꯗ
ꯄꯨꯜꯂꯞꯀ ꯂꯥꯎꯕꯗꯣ ꯑꯗꯨꯝ ꯃꯤꯗꯤꯅꯦ ꯇꯧꯋꯦ ꯑꯩꯈꯣꯏ ꯁ꯭ꯋꯥꯏꯗꯕꯨ ꯇꯧꯕꯗꯕ ꯋꯥꯅꯤ꯫ ꯏꯁꯀꯤꯔꯤꯟ ꯈꯔ ꯈꯜꯂ ꯀꯥꯞꯄ ꯂꯩꯀꯥꯏꯗ ꯀꯥꯞꯄꯗꯣ ꯈꯜꯂ ꯀꯥꯞꯄꯗꯣ ꯑꯗꯨꯗꯤ ꯑꯗꯨꯝ ꯌꯦꯡꯅꯩ ꯍꯥꯏꯕ ꯑꯩꯈꯣꯏ ꯁ꯭ꯋꯥꯏꯗꯕꯨ ꯈꯪꯅꯗꯕ ꯋꯥꯅꯦ꯫
ꯑꯗꯨꯅꯦ ꯍꯥꯏꯁꯦ ꯑꯩ ꯒ꯭ꯌꯥꯟ ꯇꯥꯗꯦ ꯑꯗꯩꯩ ꯕꯥꯜꯂ ꯗꯨꯅ ꯐꯥꯒꯤ ꯐꯥꯒꯤꯗꯒꯤ ꯑꯔꯒꯦꯟꯇꯤꯅꯥꯅ ꯇꯧꯒꯤꯗꫭꯔꯦ꯫
ꯑ ꯀꯩꯅꯣ ꯀ
ꯍꯧꯖꯤꯛ ꯐꯥ ꯐꯥꯏꯅꯦꯜꯗꯪ ꯉꯥꯏꯔꯦ꯫
ꯑꯣ ꯐꯥꯏꯅꯦꯜꯗꯤ ꯗꯦꯠ ꯀꯌꯥꯗꯅꯣ ꯁꯤꯛꯁ ꯐꯤꯞꯇꯤꯟ ꯂꯣ ꯁꯤꯛꯁꯇꯤꯟ ꯇ꯭ꯋꯦꯟꯇꯤ ꯐꯥꯏꯚ ꯍꯥꯏꯕ꯭ꯔꯥ ꯀꯝꯍꯥꯏ꯫
ꯗꯦꯠ ꯇꯋꯤꯟꯇꯤꯗ꯫
ꯐꯥꯏꯅꯦꯜꯖꯦ꯫
ꯑꯗꯨꯒ ꯀꯩꯅꯣꯗꯤ ꯂꯩꯔꯝꯒꯅꯤ ꯑꯃ ꯊꯥꯔꯠ ꯀꯞꯇꯣ ꯍꯥꯏꯕꯗꯤ ꯀꯩꯅꯣ ꯇꯧꯕꯗꯣ꯫ ꯅꯍꯥꯟ ꯐ꯭ꯔꯥꯟꯁꯀ ꯀꯩꯅꯣ ꯒꯔ ꯁꯥꯟꯅꯗꯣꯏꯁꯦ꯫ ꯐ꯭ꯔꯥꯟꯁꯀ ꯏꯪꯂꯦꯟꯒ ꯐ꯭ꯔꯥꯟꯁꯇ ꯏꯡꯂꯦꯟꯒ ꯁꯥꯅꯗꯣꯏ ꯑꫭꯏꯔꯝꯒꯅꯤ ꯑꯗꯨ ꯃ ꯋꯥꯠꯂꯝꯒꯤꯅꯤ꯫
ꯎꯝ ꯈꯪꯡꯗꯤ ꯌꯦꯅ ꯑꯗꯣ ꯑꯈꯣꯏ ꯑꯈꯣꯏ ꯏꯅꯝꯃꯅꯗꯤ ꯀꯩꯅꯣ ꯇꯧꯁꯤ ꯀꯥꯏꯅꯗꯤ ꯍꯥꯏꯌꯦꯕ꯫
ꯂꯥꯁ ꯗꯦ ꯗꯨꯔꯣ꯫
ꯑꯥ ꯌꯦꯡꯁꯦ ꯀꯥꯏꯅꯗꯤ ꯍꯥꯏ ꯑꯗꯣ ꯈꯪꯗꯦ꯫
ꯀꯩꯕꯥ꯫